ꯍꯜꯂꯣ ꯇꯥꯏ ꯇꯥꯏ
ꯅꯣꯛꯀꯅꯨ ꯀꯩꯅꯣ ꯀꯩꯒꯤ ꯅꯣꯛꯔꯤꯅꯣ
ꯂꯥꯎꯠ ꯏꯁꯄꯤꯀꯔ ꯀꯥꯏꯗ ꯊꯝꯗꯣꯏꯅꯣ
ꯀ꯭ꯂꯥꯁ ꯀ ꯂꯩꯇꯦ ꯂꯥꯎꯠ ꯏꯁꯄ꯭ꯤꯛꯀꯥꯔ ꯂꯩꯇꯦ ꯁꯤꯗꯤ
ꯎ ꯊ
ꯅꯪ ꯅꯣꯛꯀꯅꯨ ꯍꯥꯏꯔꯒ ꯅꯣꯛꯔꯒ ꯂꯩꯀꯣ ꯅꯪ ꯆꯩ ꯆꯥꯔꯛꯀꯅꯤ ꯀꯩꯗꯧꯔꯤ ꯅꯣ
ꯍꯥꯏ ꯍꯤꯞꯂꯒꯥ ꯂꯩꯌꯦ ꯍꯍ ꯍ ꯍ ꯍꯍ ꯍꯥꯍꯥꯍꯥ
ꯂꯣꯏ ꯂꯥꯛ ꯅꯣꯛ ꯀꯅꯨꯕ ꯌꯥꯝ ꯅꯣꯀꯔꯥꯗꯤ ꯌꯥꯔꯣꯏꯁꯤ
ꯇꯥꯏꯅ ꯆ ꯃꯒꯥꯏ ꯂꯩ ꯂ ꯁꯥ ꯃꯥꯛ ꯅꯨꯡ
ꯑꯗꯨꯃꯥꯏ ꯍꯥꯏꯒꯥꯅꯣ ꯍꯥꯏꯕꯅꯦ ꯅꯪ ꯀꯔꯤ ꯍꯥꯏꯔꯤꯅꯣ ꯑꯗꯨꯅ
ꯎ
ꯑꯩ ꯒ꯭ꯌꯥꯟ ꯇꯥꯔꯦ ꯅꯪ ꯉꯥꯡꯕꯗꯣ
ꯐꯥꯏꯗ ꯈꯪꯗꯦ ꯌꯦ ꯇ ꯑꯃ ꯀꯥꯏ
ꯇꯥꯕ꯭ꯔꯣ
ꯇꯥꯏ ꯇꯥꯏ
ꯆꯥꯛ ꯆꯥꯔꯕꯣ
ꯆꯥꯛ ꯆꯥꯔꯦ ꯆꯥꯔꯦ ꯉꯁꯥꯏꯅ ꯆꯥꯔꯦ ꯀꯩ ꯗꯧꯔꯤꯅꯣ
ꯑꯩꯁꯨ ꯍꯤꯞꯔꯒꯥ ꯂꯩꯌꯦꯗꯥ
ꯀꯩ ꯍꯦꯟꯁꯥꯡ ꯆꯥꯔꯤꯅꯣ
ꯉꯁꯤꯁꯦ ꯑꯩꯈꯣꯏꯗꯣ ꯑꯁ ꯎꯁꯣꯏ ꯑꯀꯪꯕ ꯆꯥꯕ ꯑꯗꯨꯒꯤ
ꯏꯟꯁꯥꯡ ꯃꯤ ꯈꯔꯗꯤ ꯆꯥꯛ ꯆꯥꯗꯕ ꯌꯥꯎꯈ꯭ꯔꯦ ꯑꯩꯈꯣꯏꯗ ꯑꯁꯣꯏ ꯑꯀꯥꯕꯗꯣ ꯆꯥꯅꯤꯡꯅ ꯑꯃ
ꯀꯅꯥ ꯀꯅꯥ ꯂꯩꯔꯤꯅꯣ
ꯑꯁ ꯃꯤ ꯌꯥꯝ ꯂꯩꯌꯦ ꯃꯤ ꯑꯍꯨꯝ ꯃꯔꯤ ꯂꯩꯗ
ꯎꯝ ꯌꯥꯝ ꯂꯩꯔꯦ ꯅꯣꯏꯗꯤ ꯎ ꯀꯔꯤ ꯏꯟꯁꯥꯡ ꯆꯥꯔꯒꯦ
ꯑꯩꯈꯣꯏꯁꯨ ꯉꯁꯤ ꯌꯦꯟ ꯌꯦꯟ ꯆꯝꯊꯣꯡ ꯆꯥꯔꯤꯗ
ꯑꯁ ꯑꯩꯗꯤ ꯍꯥꯎꯋꯦ ꯍꯥꯏ ꯑꯗꯨꯗꯤ ꯏꯝꯆꯥ ꯄꯩꯁꯥ ꯌꯥꯝ ꯄꯥꯏꯌꯦꯀꯣ ꯃꯤ ꯃꯆꯥꯗꯤ
ꯑꯁ ꯏꯟꯁꯥꯡ ꯑꯍꯥꯎꯕ ꯅꯠꯇ꯭ꯔꯁꯨ ꯆꯥꯕ ꯁꯥꯏꯕ ꯉꯝꯗꯦꯅꯦ ꯍꯦ ꯌꯣꯠꯄ ꯉꯝꯗꯦ ꯀꯅꯦ
ꯍꯧꯖꯤꯛꯀꯥꯟꯗꯤ ꯏꯟꯁꯥꯡ ꯀꯩꯅꯣ ꯌꯥꯝ ꯈꯟꯕ ꯃꯥꯜꯂꯦꯕꯣ ꯏꯟꯁꯥꯡ ꯍꯥꯎꯕ ꯍꯥꯎꯗꯕ ꯍꯥꯎꯗ꯭ꯔꯗꯤ ꯆꯥꯕ ꯌꯥꯗꯕꯒꯤ ꯇꯧꯕ ꯃꯥꯜꯂꯦ
ꯇꯧꯋꯦ ꯍꯟꯗꯛ ꯑꯁ ꯑꯦꯟꯁꯥꯡꯒꯤ ꯃꯈꯥ ꯄꯣꯜꯂꯦꯗꯥ ꯆꯥꯛ ꯆꯥꯔꯤꯁꯦ
ꯑꯣ
ꯊꯕꯛꯁꯨ ꯋꯥꯕꯅꯤꯅ
ꯑꯗꯨꯅꯦ ꯑꯩꯈꯣꯏꯒꯤ ꯍꯛꯆꯥꯡ ꯎꯝ ꯍꯛꯆꯥꯡ ꯐꯈ꯭ꯔ ꯗꯤ ꯂꯣꯏꯔꯦꯗ ꯀꯩꯅꯣ ꯆꯥꯅꯤꯡ ꯎꯝ ꯆꯥꯅꯤꯡꯕ ꯆꯥꯒꯗꯕꯅꯦ ꯀꯩꯅꯣ ꯑꯍꯣꯏ ꯍꯤꯡꯕ ꯃꯇꯝꯗ ꯆꯥꯅꯤꯡꯕ ꯃꯇꯝꯗ ꯁꯥꯥꯗꯗꯤ ꯀꯩꯗꯧꯗꯣꯏꯅꯣꯗ
ꯃꯥꯅꯦ
ꯑꯩꯈꯣꯏꯒꯤ ꯎꯝ ꯑꯩꯈꯣꯏꯒꯤ ꯄꯨꯟꯁꯤꯕꯨ ꯍꯥꯏꯕ ꯉꯝꯕ꯭ꯔꯅꯦ ꯇꯝꯕꯁꯨ ꯉꯝꯗꯦ ꯏ ꯍꯥꯏꯕꯕꯣ ꯕꯣ ꯌꯦꯡꯅꯤ ꯍꯥꯏꯗꯥꯏꯅ
ꯌꯦꯡꯅꯤ ꯉꯁꯤꯗꯤ ꯍꯌꯦꯡꯒꯤ ꯀꯩꯅꯣꯁꯨ ꯌꯦꯡꯗꯣꯏꯅꯤ ꯑꯅꯤꯃꯛ ꯌꯦꯡꯗꯣꯏꯅꯤꯁꯦ
ꯑ ꯄꯨꯡ ꯀꯌꯥ ꯀꯌꯥꯅꯣ ꯂꯥꯛꯕꯗꯣ
ꯉꯁꯤ
ꯎꯝꯝ
ꯑꯗꯨꯏꯗ ꯑꯃ ꯂꯩꯌꯦ
ꯑꯥ
ꯌꯦꯡꯒꯁꯦ ꯄꯨꯡ ꯃꯉꯥ ꯃꯉꯥ ꯃꯈꯥꯏ ꯐꯥꯏꯚ ꯃꯥꯅꯤꯡ ꯐꯥꯏꯚ ꯊꯥꯔꯇꯤ ꯎꯝ
ꯎꯝ
ꯑꯗꯨꯗ ꯑꯃ ꯌꯦꯡꯒꯅꯤ
ꯑꯗꯨꯗꯤ ꯇꯨꯝꯒꯗꯕ ꯃꯥꯟꯗꯦꯔꯦ ꯅꯪꯅꯦ
ꯑꯁ ꯉꯁꯤ ꯇꯨꯝꯔꯣꯏꯗ
ꯎꯝ ꯇꯨꯝꯗꯕꯤꯗ ꯌꯦꯡꯉ ꯊꯕꯛꯁꯨ ꯑꯗꯨꯝ ꯆꯠꯇ꯭ꯔꯕꯅꯤꯅꯀꯣ
ꯎꯝ
ꯅꯨꯡꯉꯥꯏꯔꯅꯦ ꯑꯗꯨꯗꯤ ꯅꯣꯏ ꯅꯣꯏꯒꯤ ꯈꯛꯇꯅꯦ ꯅꯨꯡꯉꯥꯏꯔꯤꯁꯤ
ꯁꯨꯇꯤ ꯂꯩꯕꯅꯤꯅ ꯍꯟꯗꯛꯇꯤ ꯈꯔ ꯅꯨꯡꯇꯤ ꯣꯜ ꯌꯦꯡꯕ ꯇꯥꯔꯤꯁꯦ
ꯎꯝ ꯀꯩꯅꯣ ꯅꯪ ꯁꯞꯄꯣꯔꯠ ꯇꯧꯕꯗꯣ ꯉꯝꯒꯗꯧꯕ ꯃꯥꯟꯕ꯭ꯔꯥ ꯀꯃꯥꯏꯅ ꯇꯧꯒꯦ
ꯑꯁ ꯑꯩꯕꯨꯗꯤ
ꯎꯝ
ꯉꯝꯒꯅꯤꯅ ꯊꯥꯖꯔꯒ ꯂꯩꯔꯤꯅꯤ
ꯍꯁ ꯑꯗꯤ ꯊ ꯍꯗꯤ ꯊ ꯍꯥꯖꯗ꯭ꯔꯔꯤ ꯍꯦ
ꯁꯨꯃꯥꯏꯅꯦ ꯍꯥꯏ ꯅꯣꯍꯦ
ꯍꯥꯏꯕꯗꯤ ꯃꯣꯏꯒꯤ ꯀꯩꯅꯣ ꯃꯣꯏꯒ ꯇꯧꯅꯕꯗꯣ ꯌꯥꯝ ꯃꯤ ꯇꯤꯤꯟꯗꯣ ꯌꯥꯝ ꯐꯕ ꯇꯤꯝ ꯃꯥꯜꯂꯦꯕ
ꯐꯇꯦ ꯐꯖꯦ ꯐꯖꯕꯅꯦ ꯑꯗꯨ ꯑꯣꯏꯔꯁꯨ ꯅꯣꯡ ꯅꯣꯡꯃ ꯅꯣꯡꯃꯒꯤ ꯗꯥꯎꯁꯨ ꯆꯠꯂꯦꯅ
ꯑꯗꯨ ꯑꯣꯏꯔꯁꯨ ꯑꯩꯈꯣꯏꯗ ꯑꯁ ꯄ ꯈꯥꯞꯄꯗꯤ ꯂꯩꯍꯦ
ꯄꯥꯈꯠ ꯀꯩꯅꯣꯗ ꯀꯩꯝ ꯇꯧꯔꯨꯗꯤꯁꯦ ꯐꯖꯅꯤ ꯏꯁꯦ ꯑꯁꯇꯝ ꯀꯩ ꯇꯤꯝꯒꯤ ꯃꯈꯥ ꯄꯣꯟꯅ ꯕꯣꯜꯁꯨ ꯁꯥꯟꯅꯕꯁꯨ ꯁꯨꯃꯥꯏꯅ ꯇꯧꯋꯦꯅ ꯀꯟꯕ ꯇꯤꯝꯗ ꯇꯧꯔꯗꯤ ꯑꯗꯨꯝ ꯀꯟꯒꯅꯤ
ꯁꯝꯅꯤ ꯁꯃꯥꯏꯗꯁꯨ
ꯑꯗꯨ ꯂꯩꯗꯤ ꯂꯩꯕꯅꯤꯅ ꯑꯗꯨꯗ ꯑꯁ ꯑꯁ ꯉꯁꯤ ꯄꯣꯔꯇꯣꯒꯥꯜ ꯇꯧꯒꯅꯤꯅ ꯇꯧꯕꯒꯤ ꯑꯁ
ꯅꯣꯏꯗꯗꯤ ꯄꯣꯇꯒꯜ ꯐꯦꯟꯁ ꯌꯥꯝꯕ꯭ꯔꯣ
ꯑꯩ ꯌꯥꯝꯗꯦꯗ ꯇꯪꯈꯥꯏ ꯇꯪꯈꯥꯏꯅꯤꯗ
ꯎꯝ ꯑꯔꯖꯦꯟꯇꯤꯅꯥꯒ ꯄꯣꯔꯇꯨꯒꯜꯁꯦ
ꯑꯁ ꯑꯩꯗꯤ ꯑꯥꯔꯖꯦꯟꯇꯤꯅꯥ ꯁꯤꯔꯣ ꯍꯥꯏꯁꯤꯅꯦ ꯑꯩꯗꯤ
ꯑꯁ ꯑꯗꯨ ꯃꯥꯅꯦ ꯈꯥꯟ ꯍꯦ ꯍ ꯁꯤꯗ ꯏꯅ ꯄꯥꯁ ꯑꯗꯨꯝꯥꯏꯅ ꯍꯥꯏꯔꯤꯕ ꯑꯗꯨꯒꯤ ꯏꯆꯦꯒ ꯑꯗꯨꯝ ꯈꯟꯅꯩꯌꯦ ꯃꯣꯏ ꯑꯅꯤꯁꯦ
ꯁꯤ ꯑꯣ ꯍꯥꯏꯔꯝꯅꯦ ꯑꯩꯗꯤ
ꯑꯁ ꯑꯃꯕꯨ ꯑꯃꯕꯨ ꯀꯩꯅꯣ ꯇꯧꯗꯦꯗ ꯑꯗꯨ ꯑꯣꯏꯔꯁꯨ ꯃꯣꯏ ꯑꯩꯗꯤ ꯃꯣꯏ ꯑꯅꯤꯗ ꯑꯃꯗꯤ ꯌꯥꯎꯍꯟꯅꯤꯡꯉꯦ ꯐꯥꯏꯅꯦꯜꯗꯤ ꯍꯥꯏꯕꯗꯤ ꯃꯣꯏ ꯃꯤꯁꯦ ꯂꯥꯁ ꯑꯣꯏꯕꯅꯤꯅꯀꯣ ꯑꯩꯗꯤ ꯐꯥꯏꯅꯦꯜꯗ ꯑꯅꯤꯃꯛ ꯀꯥꯔꯗꯤ ꯐꯒꯅꯧꯅꯦ
ꯑꯁ ꯂꯥꯁꯕꯨꯗꯤ ꯌꯥꯝ ꯌꯥꯝꯃꯤ ꯌꯥꯝꯃꯤꯍꯦ
ꯑꯣ ꯑꯣ ꯃꯌꯥꯃꯥ ꯀꯗꯤ ꯀꯥꯏ ꯇꯃ ꯃꯗ
ꯕ꯭ꯔꯥꯖꯤꯜꯅꯤ ꯉꯁꯤ ꯁꯤꯈ꯭ꯔꯕꯅꯤꯗꯣ
ꯐꯔꯦ ꯑꯗꯨꯗꯤ
ꯈꯪꯗ꯭ꯔꯦꯗ ꯃꯣꯏꯁꯦ ꯇꯤꯝꯗꯤ ꯌꯥꯝ ꯑꯀꯟ ꯀꯟꯕꯗ ꯑꯗꯨꯝ ꯊꯦꯡꯅꯕꯅꯤꯅ ꯊꯥꯖꯕ ꯈꯔ ꯋꯥꯠꯂꯦꯒ ꯑꯗꯨꯒꯤꯅꯤ ꯑꯣ ꯑꯩꯈꯣꯏꯁꯨ ꯍꯥꯏꯅꯔꯤꯕ ꯍꯟꯗꯛꯇꯤ ꯃꯥꯅ ꯀꯩꯅꯣ ꯇꯧꯈ꯭ꯔꯗꯤꯀꯣꯅ ꯍꯥꯏꯕ ꯑꯁꯤꯗ ꯏꯎꯄꯥ ꯑꯁ ꯍꯟꯗꯛꯇꯤ ꯀꯩꯅꯣ ꯇꯧꯔꯗꯤ ꯀꯥꯞꯂꯒ ꯆꯠꯂꯅꯤ ꯍꯥꯏꯔꯒ ꯂꯩ ꯎꯝ
ꯍꯤꯡꯕꯨ ꯍꯤꯡꯅꯕ ꯈꯪꯕ꯭ꯔꯥ ꯄꯣꯔꯇꯣꯒꯥꯜꯁꯦ ꯉꯝꯕꯣ ꯉꯂ ꯏ ꯐꯩꯅꯜ ꯀꯥꯔꯦ
ꯀꯥꯗꯦ ꯀꯥꯗꯧ ꯃꯥꯜꯂꯦ ꯉꯁꯤ ꯉꯃꯗꯤ
ꯃꯊꯛ ꯀꯩꯅꯣ ꯃꯊꯪꯗ ꯃꯊꯪꯗ ꯇꯧꯒꯗꯕ ꯁꯥꯟꯅꯒꯗꯕ ꯇꯤꯝꯅꯤ ꯈꯔꯗꯤ ꯌꯥꯝ ꯀꯟꯕ ꯇꯤꯕꯨꯗꯤ ꯅꯠꯇꯕꯅꯤꯕ ꯑꯗꯨꯅꯤꯅ ꯈꯔꯗꯤ ꯈꯪꯗ꯭ꯔꯦ ꯉꯁꯤ ꯉꯝꯃꯣ ꯍꯥꯏꯁꯤꯅꯤꯁꯦꯍꯦꯛ ꯉꯁꯤ ꯉꯝꯂꯕ
ꯎꯝ ꯑꯗꯨ ꯑꯗꯨꯅꯦ ꯉꯝꯃꯗꯤ ꯐꯗꯣꯏꯅꯦ ꯐꯣꯇꯣꯒꯗꯤ ꯐꯥꯏꯅꯥꯜꯁꯨ ꯀꯥ ꯀꯥꯗꯕꯅꯤꯅꯀꯣ ꯍꯟꯗꯛꯇꯤ ꯀꯥꯔꯗꯤ ꯐꯅꯤꯅ ꯍꯥꯏ ꯈꯜꯂꯒ ꯂꯩꯕꯅꯦꯕ
ꯎꯝ
ꯈꯪꯗꯦꯗ ꯒ꯭ꯌꯥꯟ ꯇ꯭ꯔꯥꯗꯩꯗ ꯄꯣꯇꯣꯒꯜꯁꯤ ꯑꯗꯨꯝ ꯀꯥꯒꯗ꯭ꯔꯥ ꯍꯥꯜꯂꯒ ꯃꯣꯏꯁꯦ ꯑꯗꯨꯝ ꯃꯔꯛ ꯃꯔꯛꯇ ꯌꯥꯝ ꯀꯩꯅꯣ ꯇꯧꯋꯦꯕ ꯃꯣꯏꯁꯤꯦ ꯌꯥꯝ ꯊꯨꯅ ꯁꯤꯕ ꯃꯣꯏ ꯄ꯭ꯂꯦꯁꯨ ꯐꯖꯗꯕꯤꯔꯥ ꯀꯩꯅꯣ
ꯁꯄꯣꯔꯠ ꯂꯩꯇꯕꯅꯤꯅ ꯑꯇꯩ ꯃꯥꯒꯤ ꯒ꯭ꯔꯨꯞ ꯁꯤꯁꯤꯡꯒ
ꯑꯥ
ꯃꯥꯒꯤ ꯇꯤꯝꯁꯤꯡꯗꯨ ꯔꯣꯅꯥꯜꯗꯣꯗ ꯁꯞꯄꯣꯔꯠ ꯄꯥꯛ ꯂꯩꯇꯕꯅꯤꯅ
ꯑ ꯃꯥꯅꯦ
ꯄꯥꯁꯤꯡꯁꯨ ꯐꯖꯅ ꯄꯤꯗꯕꯒꯤꯅꯦꯕ
ꯍ ꯑꯗꯨꯗ ꯃꯉꯣꯟ ꯗ ꯀꯩꯅꯣꯁꯨ ꯄꯤꯅꯤꯡꯗꯕ ꯃꯥꯜꯂꯦ ꯕꯣꯛꯗꯣ
ꯑꯗꯨ ꯑꯩꯁꯨ ꯆꯤꯡꯉꯅꯕꯅꯤꯅꯦ
ꯍꯥꯏꯕꯗꯤ
ꯆꯥꯅꯤꯡꯃꯟꯕꯅꯀꯣ ꯃꯁꯥ ꯃꯁꯥ ꯃꯥꯒꯤ ꯃꯥꯒꯤ ꯆꯥꯅꯤꯡ ꯀꯩ ꯍꯥꯏꯗꯣꯏꯅꯣ ꯒꯣꯜ ꯆꯃꯤ ꯃꯤꯅ ꯃꯤꯡꯁꯨ ꯐꯁ ꯀꯩꯅꯣ
ꯑꯥ
ꯑꯗꯨꯒꯤꯪꯒꯣꯁ ꯑꯗꯨꯝ ꯆꯠꯅꯤꯡꯕ ꯄꯥꯁꯤꯡꯗ ꯄꯤꯅꯤꯡꯗꯕ ꯇꯥꯏꯞꯇ ꯁꯨꯃꯥꯏꯅ ꯃꯥꯒꯤ ꯒ꯭ꯔꯨꯞꯁꯤꯡꯗꯨ ꯇꯧꯋꯦꯕ
ꯍꯥꯏꯕꯗꯤ ꯑꯍꯩꯕ ꯃꯤꯗꯣ ꯀꯩꯅꯣ ꯌꯥꯝ ꯆꯥꯟꯍꯜꯂꯗꯤꯦ ꯃꯣꯏꯒꯤ ꯃꯥꯏꯁꯨ ꯑꯣꯏꯒꯗ ꯇꯧꯕꯅꯦꯕ
ꯑꯗꯨꯅꯤ ꯍꯥꯏꯁꯦ
ꯃꯣꯏꯅ ꯌꯥꯝ ꯆꯜꯍꯟ ꯀꯩꯅꯣ ꯀꯩꯅꯣ ꯑꯥꯔꯖꯦꯟꯇꯤꯅꯥꯗꯤ ꯑꯗꯨꯃꯥꯏꯅ ꯇꯧꯗꯦ
ꯍꯧꯗꯦ ꯐꯖꯅ ꯑꯁ ꯑꯥꯔꯖꯦꯟꯇꯤꯅꯥꯅꯦ ꯈꯥꯏ ꯅꯣꯗ ꯌꯥꯝ ꯈꯦꯠꯅꯩꯗ
ꯍꯣꯏ
ꯦꯅ
ꯑꯗꯨꯒꯤ ꯃꯣꯏꯗꯤ ꯑꯗꯨꯒꯤꯅꯦ ꯃꯣꯏ ꯃꯥꯅ ꯀꯣꯛ ꯁꯨ ꯌꯥꯝ ꯆꯟꯕꯗꯣ
ꯑꯗꯨꯅꯦ ꯐꯖꯅ ꯄꯥꯔꯁꯤꯡꯁꯨ ꯄꯤ ꯁꯞꯄꯣꯔꯠꯁꯨ ꯐꯖꯅ ꯇꯧꯋ ꯃꯤꯒꯤꯗꯤ ꯏꯁ ꯑꯩꯈꯣꯏꯗꯤ ꯁꯨꯃꯥꯏꯅ ꯇꯧꯗꯕꯅꯤ
ꯑꯗꯨꯅꯦ ꯑꯩꯈꯣꯏꯁꯨ ꯁꯨꯃꯥꯏꯅ ꯇꯧꯔꯗꯤ ꯃꯥꯁꯨ ꯐꯖꯅ ꯇꯧꯔꯝꯝꯕꯅꯦ ꯒꯣꯜꯁꯨ ꯌꯥꯝ ꯆꯜꯂꯝꯂꯅꯦꯕ
ꯑꯗꯨꯏꯅꯤ ꯑꯗꯨꯅꯤ ꯍꯥꯏꯁꯦ
ꯅꯍꯥꯟꯗꯤ ꯑꯩꯗꯤ ꯃꯥꯒꯤ ꯄ꯭ꯂꯦꯗꯨꯁꯨ ꯌꯦꯡ ꯌꯦꯡꯗꯦꯕ ꯅꯍꯥꯟ ꯌꯦꯡꯕꯗꯨꯗ ꯌꯥꯝ ꯁꯥꯎꯅꯤꯡꯉꯦꯕꯦꯝ ꯍꯣꯏꯁꯨ ꯑꯗꯨꯝ ꯄꯤꯕ ꯌꯥꯕꯁꯨ ꯄꯤꯗꯦꯕꯀꯣ
ꯎꯝ
ꯕꯣꯜꯗꯣ ꯄꯥꯁꯤꯡ ꯇꯧꯕ ꯌꯥꯔꯁꯨ ꯄꯤꯁꯟꯅꯕ ꯑꯗꯨꯗꯤ ꯌꯥꯝ ꯁꯥꯎꯅꯤꯡꯉꯦꯕ ꯃꯣꯏꯅ ꯆꯥꯟꯁ ꯌꯥꯝ ꯂꯩ ꯁꯨꯝ ꯃꯣꯏꯅ ꯃꯁꯥꯗ ꯕꯣꯜꯗꯣ ꯄꯥꯏꯔꯒ ꯀꯩꯅꯣ ꯇꯧ ꯅꯤꯡꯕꯒꯤꯠꯇꯥꯏ ꯇ ꯍꯒ
ꯎꯝ
ꯑꯗꯨꯒꯤꯅꯦ ꯃꯣꯏꯁꯨ ꯀꯥꯏꯥꯏꯕꯗ
ꯅꯍꯥꯟꯒꯤ ꯁꯦꯀꯦꯟ ꯔꯥꯎꯟꯗꯗꯤ ꯑꯅꯤꯔꯛ ꯇꯧꯕꯗꯗꯤ ꯐ ꯐꯖꯅ ꯁꯞꯄꯣꯔꯠ ꯇꯧꯔꯒ ꯄꯁꯤꯡꯁꯨ ꯐꯖꯅ ꯄꯤꯕꯗꯒꯤ ꯈꯔꯗꯤ ꯑꯗꯨꯅꯤ ꯃꯥꯅ ꯒꯣꯜ ꯑꯅꯤ ꯆꯟꯕꯤꯗꯣ ꯈꯔ ꯐꯖꯔꯤꯗꯣ
ꯎꯝ ꯑꯗꯨꯃꯥꯏꯅ ꯇꯧꯒꯗꯧꯕꯅꯦꯗ ꯃꯣꯏꯁꯨ
ꯈꯪꯗꯦꯅꯦꯍꯦ ꯃꯥꯒꯤ ꯇꯤꯝꯁꯨ ꯃꯥꯒꯤ ꯇꯤꯝꯒꯤ ꯃꯤꯁꯤꯡꯁꯨ ꯑꯃꯔꯣꯝꯗ ꯁꯥꯎꯅꯤꯡꯕ ꯄꯣꯛꯏꯗ
ꯃꯥꯅꯦꯗ ꯑꯁ ꯈꯪꯗꯦꯗ ꯍꯟꯗꯛꯇꯤ ꯑꯩꯅ ꯈꯟꯕꯅꯤꯅ ꯌꯥꯔ ꯉꯃꯗꯤ ꯅꯨꯡꯉꯥꯏꯅꯦꯅ ꯈꯜꯂꯤ
ꯈꯪꯗꯦꯅꯤꯍꯦ ꯄ꯭ꯔꯗꯤꯛꯇꯤ ꯐꯖꯅ ꯍꯟꯗꯛꯇꯤ ꯅ ꯂꯧꯒꯅꯤ ꯀꯥꯏꯅ ꯀꯅꯥꯅꯔ꯭ꯔꯅꯦ ꯄ꯭ꯔꯣꯗꯤꯛ ꯇꯧꯔꯒ ꯂꯩꯔꯤꯗꯣ
ꯑꯥ ꯑ ꯃꯣꯏꯒꯤꯗꯤꯁꯨ ꯊꯥꯖꯗ꯭ꯔꯦꯅꯦ ꯄ꯭ꯔꯤꯗꯤꯛ ꯇꯧꯕꯗꯣ ꯑꯥꯔꯖꯦꯟꯇꯤꯅꯥꯗꯣ ꯀꯩꯅꯣ ꯇꯧꯅꯤ ꯍꯥꯏꯗꯥ ꯃꯣꯏꯅ ꯁꯤꯔꯅꯤ ꯍꯥꯏꯔꯒ ꯍꯤꯡꯕꯗ
ꯑꯗꯨꯅꯤꯅꯦ ꯑꯃꯔꯣꯝꯗ ꯍꯥꯟꯅꯗꯤ ꯌꯥꯝ ꯆꯤꯛꯅꯔꯒ ꯂꯩꯔꯒ
ꯎꯝ
ꯊꯥꯖꯗ꯭ꯔꯤꯗ ꯃꯣꯏꯒꯤꯁꯨ ꯊꯥꯖꯅꯤꯡꯉꯥꯏ ꯂꯩꯇ꯭ꯔꯦ ꯍꯥꯏꯕꯗꯤ ꯃꯣꯏꯒꯤ ꯋꯥꯗꯣ ꯆꯨꯝꯗ꯭ꯔꯦꯕ ꯃꯣꯏꯅ ꯑꯍꯥꯟꯕ ꯀꯩꯅꯣ ꯇꯧꯕꯗꯣ ꯆꯨꯝꯔꯗꯤ ꯑꯩꯈꯣꯏꯁꯨ ꯑꯗꯨꯝ ꯂꯧꯕ ꯌꯥꯕ
ꯎꯝ
ꯆꯨꯝꯅꯕꯅꯤꯅ ꯎꯄꯥꯏ ꯂꯩꯇꯦꯕ ꯃꯣꯏꯅ ꯑꯗꯨꯃꯥꯏꯅ ꯇꯧꯅꯤ ꯍꯥꯏꯕ ꯂꯩ ꯆꯦꯃ ꯂꯥꯏ ꯈꯨꯔꯨꯝꯝꯅ ꯌꯦꯡꯕ ꯇꯥꯕꯅꯦ ꯉꯁꯤꯁꯦ
ꯑꯁ ꯑꯩꯈꯣꯏ ꯃꯩꯇꯩꯁꯤꯡꯁꯨ ꯐꯖꯅ ꯁꯞꯄꯣꯔꯠ ꯇꯧꯕ ꯌꯥꯝꯃꯤ
ꯄꯣꯠꯇꯣ ꯑꯍ ꯑꯁꯦꯡꯕꯅꯦ ꯃꯤ ꯌꯥꯝꯃꯦ ꯁꯞꯄꯣꯔꯠ ꯇꯧꯕꯗꯤ
ꯋꯥ ꯋꯥ ꯂꯥꯎꯔꯒ ꯂꯩꯔꯕꯅꯤ ꯁꯤꯦ
ꯑ ꯑꯩꯈꯣꯏꯗꯁꯨ ꯑꯗꯨꯃꯥꯏ ꯑꯩꯈꯣꯏꯒꯤ ꯌꯨꯝꯒꯤ ꯃꯅꯤꯡꯗꯀꯣ
ꯎꯝ
ꯂꯩꯌꯦꯕ
ꯎꯝ
ꯑꯁ ꯑꯗꯨꯗꯤ ꯌꯥꯝ ꯀꯟꯅ ꯂꯥꯎꯔꯦꯍꯦ ꯒꯣꯒꯨꯝꯕ ꯆꯟꯈ꯭ꯔꯗꯤ ꯅꯨꯡꯗꯥꯡ ꯊꯦꯡꯂꯁꯨꯀꯣ
ꯎꯝ
ꯌꯥꯝ ꯀꯟꯅ ꯂꯥꯎꯋꯦꯕ ꯃꯣꯏꯅ ꯂꯥꯎꯔꯛꯄ ꯀꯥꯟꯗ ꯑꯁ ꯑꯗꯨꯗ ꯃꯇꯝꯗꯨꯅ ꯑꯩꯈꯣꯏ ꯌꯦꯡꯕꯗꯨꯗ ꯏꯆꯦꯒ ꯃꯣꯏ ꯑꯅꯤ ꯌꯦꯡꯕꯗꯣ ꯒꯣꯜ ꯆꯟꯈ꯭ꯔꯕ ꯃꯥꯜꯂꯦ ꯑꯗꯨ ꯍꯥꯏꯔꯒ ꯂꯩꯐꯝ ꯃꯣꯏꯅ ꯌꯥꯝ ꯅꯣꯛꯅꯤꯡꯕꯅꯦꯕ ꯑꯩꯈꯣꯏꯒꯤꯗꯤ ꯈꯔ ꯇꯞꯄꯦꯕ ꯃꯣꯏꯅ ꯍꯥꯟꯅ ꯆꯪꯕꯗꯣ
ꯎꯝ
ꯑꯗꯨꯒꯤ ꯃꯣꯏ ꯀꯩꯅꯣ ꯇꯧꯕ ꯑꯗꯨꯒꯤꯅꯤꯗ ꯃꯣꯏꯅ ꯑꯗꯨꯝ ꯂꯥꯎꯔ ꯒꯣꯜ ꯒꯨꯝꯕꯥ ꯆꯪꯈꯔꯥꯕ ꯃꯥꯜꯂꯦ ꯍꯥꯏꯕꯗꯣ ꯄꯈꯠꯄꯁꯨ ꯂꯩꯌꯦꯕ ꯑꯗꯨꯁꯨ ꯑꯁ ꯑꯗꯨꯅꯦ ꯕꯣꯜ ꯌꯦꯡ ꯑꯩꯁꯨ ꯌꯦꯡꯗꯤ ꯌꯦꯡꯅꯤ ꯑꯗꯨ ꯑꯣꯏꯔꯁꯨ ꯇꯨꯝꯅꯤꯡꯒꯗꯧꯕ ꯃꯥꯜꯂꯦꯕ
ꯅꯣꯏ ꯊꯕꯛ ꯆꯠꯇꯣꯏ ꯅꯠꯇ꯭ꯔꯣ ꯍꯌꯦꯡꯁꯦ